ꯑꯣ
ꯑꯥ ꯇꯥꯔꯦ ꯇꯥꯔꯦ
ꯑꯣ ꯆꯥꯛ ꯆꯥꯔꯕ꯭ꯔꯣ ꯆꯥꯛ ꯏꯁꯤꯡꯒ ꯇꯣꯛꯑꯕ꯭ꯔꯣ
ꯆꯥꯥꯛ ꯇꯣꯛꯂꯦ ꯅꯣꯏꯗꯤ ꯆꯥꯔꯦ
ꯆꯥꯛ ꯆꯥꯔꯦꯗ ꯊꯦꯡꯉꯦ ꯍꯨꯖꯤꯛꯇꯤ
ꯑꯣ ꯅꯣꯏ ꯃꯩ ꯂꯥꯛꯄ꯭ꯔꯣ
ꯂꯥꯛꯑꯦ ꯅꯣꯏ ꯃꯩ ꯂꯥꯛꯇꯕ꯭ꯔꯣ
ꯑꯁ ꯃꯩ ꯂꯥꯛꯇꯦꯕꯣ ꯅꯣꯡꯃꯪꯕꯖꯤꯗ ꯇꯧꯔꯤꯕ꯭ꯔꯥ ꯈꯪꯗꯦ
ꯁꯥꯒꯠꯂꯛꯑꯗꯤ ꯃꯩ ꯃꯨꯠꯄꯅꯦ ꯑꯈꯣꯏ ꯁ꯭ꯋꯥꯏꯗꯗꯤ ꯑꯗꯒꯤ ꯅꯣꯡꯖꯤꯅ ꯆꯨꯗ꯭ꯔꯤꯉꯩ ꯗꯅꯦ ꯃꯪꯕꯗꯒꯤ ꯃꯩꯖꯦ ꯃꯨꯠꯈ꯭ꯔꯗꯣꯏꯅꯦ ꯇꯧꯔꯤꯁꯦ ꯑꯗꯨꯅ ꯌꯨꯝ ꯃꯅꯨꯡꯗꯒꯗꯤ ꯂꯩ ꯉꯝꯗꯕꯅꯦ ꯁꯥꯒꯠꯂꯛꯄꯅꯤꯅ ꯀꯣ
ꯃꯥꯅꯦ ꯑꯗꯒꯤ ꯑꯥ ꯆꯦꯛꯀꯤ ꯌꯨꯝ ꯑꯗꯩ ꯀꯩꯀꯥꯖꯤꯅꯖꯨ ꯈꯔ ꯍꯦꯟꯕꯅꯤꯗ
ꯁꯥꯏ ꯁꯥꯏ ꯍꯣꯏ ꯍꯣꯏ ꯆꯦꯛꯀꯤ ꯌꯨꯝ ꯍꯥꯏꯔꯒ ꯅꯪꯗꯤ ꯌꯨꯝꯒ ꯁꯥꯒꯠꯂꯦ ꯍꯥꯏꯅꯦ
ꯑꯥ ꯌꯨꯝ ꯁꯥꯒꯠꯄ ꯍꯥꯏꯖꯦ ꯐꯥꯎꯟꯗꯦꯁꯟ ꯈꯠꯇ ꯂꯣꯏꯔꯤꯗ ꯄꯩꯁꯥ ꯂꯩꯇꯗꯅ ꯂꯣꯏꯁꯟꯗ꯭ꯔꯤꯌꯦ ꯂꯩꯔꯗꯤ ꯈꯔ ꯄꯨꯒꯦ
ꯄꯨ ꯄꯨ ꯈꯔꯗꯅꯠꯇꯦ ꯃꯌꯥꯝ ꯄꯨ ꯐꯩꯌꯦ ꯑꯗꯣ ꯍꯧꯖꯤꯛꯀꯥꯟꯗꯤ ꯄꯣꯠ ꯆꯩ ꯇꯥꯡꯕꯅꯤꯅ ꯄꯩꯁꯥ ꯌꯥꯝ ꯆꯪꯉꯝꯒꯅꯤꯌꯦ
ꯆꯪꯉꯦ ꯄꯩꯁꯥꯖꯦ ꯍꯧꯖꯤꯛꯇꯤ ꯑꯗꯩ ꯑꯥ ꯑꯩ ꯉꯍꯟ ꯂꯣꯏꯕꯕꯨꯗꯤ ꯈꯔ ꯀꯨꯏꯔꯦꯕꯀꯣ ꯑꯗꯨꯝ ꯁꯤꯃꯦꯟꯒꯖꯦ ꯑꯥ ꯀꯩꯅꯣ ꯀꯩꯅꯣ ꯄꯤꯔꯝꯃꯦ ꯑꯥ ꯁꯤꯃꯦꯟꯖꯨ ꯃꯈꯟ ꯃꯈꯟ ꯂꯩꯗꯅꯀꯣ ꯑꯗꯨꯝ
ꯍꯣꯏ ꯍꯣꯏ
ꯑꯗꯨꯝ ꯑꯗꯨ ꯁꯤꯃꯦꯟꯗꯣ ꯑꯗꯨꯝ ꯍꯣꯡꯉꯕꯤꯗ ꯁꯤꯃꯦꯟ ꯑꯍꯣꯡꯕꯗꯣ ꯂꯨꯄꯥ ꯑꯩꯅ ꯐꯥꯎꯟꯗꯦꯁꯟꯒ ꯇꯧꯕꯩ ꯃꯇꯝꯗꯨꯗꯗꯤ ꯂꯨꯄꯥ ꯆꯧꯉꯥꯒ ꯑꯥ ꯃꯔꯐꯨ ꯁꯨꯃꯥꯏꯅ ꯄꯤꯕ ꯃꯥꯜꯂꯦ ꯑꯗꯨ ꯐꯥꯏꯚ ꯑꯦꯠꯇꯤꯒꯤ ꯆꯥꯡ ꯁꯨꯃꯥꯏꯅ ꯄꯤꯌꯦ ꯑꯗꯨꯒꯤ ꯑꯗꯩ ꯈꯔ ꯇꯥꯡꯉꯕꯤꯗ ꯑꯗꯨꯝ ꯆꯥꯇ꯭ꯔꯨꯛꯀꯥ ꯀꯨꯟꯊ꯭ꯔꯥ ꯀꯣ ꯁꯤꯛꯁ ꯊꯥꯔꯇꯤꯃꯨꯛ ꯁꯨꯃꯥꯏꯅ ꯄꯤꯌꯦꯕꯀꯣ ꯑꯗꯣ ꯑꯗꯨꯝ ꯍꯣꯏ ꯃꯤꯁꯇ꯭ꯔꯤꯅ ꯁꯨꯕ ꯅꯨꯡꯉꯥꯏꯕ ꯍꯥꯏꯖꯦ ꯇꯥꯡꯕꯗꯨꯅ ꯅꯨꯡꯉꯥꯏ ꯑꯥ ꯇꯥꯕ꯭ꯔꯣ
ꯇꯥꯏꯌꯦ ꯇꯥꯏꯌꯦ ꯑꯗꯨꯝ ꯍꯥꯏꯔꯛꯑꯣ
ꯑꯣ ꯑꯁ ꯑꯥ ꯁꯤꯛꯁ ꯐꯤꯠ ꯁꯤꯛꯁ ꯊ꯭ꯥꯔꯇꯤꯗꯒ ꯄꯤꯕꯖꯦ ꯍꯧꯖꯤꯛꯅ ꯑꯃꯨꯛꯅꯦ ꯄꯨꯔꯥ ꯀꯩꯅꯣꯅꯦꯕ ꯁꯤꯛꯁ ꯁꯤꯛꯁꯇꯤꯒꯤ ꯆꯥꯡ ꯂꯩꯒ꯭ꯔꯦꯕ ꯆꯥꯇ꯭ꯔꯨꯛꯀ ꯍꯨꯝꯐꯨꯒꯤ ꯆꯥꯡ ꯂꯩꯒ꯭ꯔꯦꯕ
ꯑꯗꯣ ꯂꯨꯄꯥ ꯀꯨꯟꯊ꯭ꯔꯥꯃꯨꯛ ꯈꯦꯠꯅꯕ ꯍꯥꯏꯕꯩ ꯋꯥꯅꯦ ꯃꯌꯥꯝ ꯂꯧꯔꯛꯄꯗꯗꯤ ꯑꯗꯨ ꯄꯩꯁꯥ ꯃꯌꯥꯝꯅꯦꯕ ꯈꯦꯠꯅꯔꯛꯀꯗꯣꯏꯗꯣ
ꯑꯗꯒꯤ ꯌꯨꯝ ꯑꯃ ꯁꯥꯕ ꯍꯥꯏꯖꯦ ꯍꯦꯛꯇ ꯕꯦꯛ ꯀꯩꯅꯣꯅꯤꯗꯅ ꯆꯪꯘꯣꯏꯁꯦ ꯑꯗꯨꯝ ꯅꯤꯐꯨ ꯌꯥꯡꯈꯩ ꯆꯥꯝꯃ ꯑꯗꯩ ꯍꯣꯏ ꯃꯤꯁ ꯃꯤꯁꯇ꯭ꯔꯤꯅ ꯂꯧꯕꯗ ꯑꯩꯈꯣꯏꯅ ꯂꯧꯕꯗꯕꯨꯗꯤ ꯃꯆꯤꯠ ꯃꯆꯤꯠ ꯂꯧꯋꯦ ꯍꯥꯏꯕꯩ ꯋꯥꯅꯦꯕ ꯃꯆꯤꯠ ꯃꯆꯤꯠ ꯂꯧꯕ ꯍꯥꯏꯖꯦ ꯑꯗꯨꯝ ꯑꯦ ꯊꯝꯕꯝꯁꯨ ꯐꯔꯛ ꯇꯥꯑꯕꯅꯤꯅ ꯑꯩꯈꯣꯏꯗꯨꯅ ꯑꯃꯨꯛ ꯃꯆꯤꯠ ꯃꯆꯤꯠ ꯂꯧꯕ ꯑꯗꯨꯝ ꯁꯤꯃꯦꯟ ꯕꯦꯛ ꯇꯔꯥ ꯀꯨꯟ ꯑꯗꯩ ꯌꯥꯝꯅ ꯂꯧꯕ ꯌꯥꯝꯅ ꯂꯧꯔꯕꯤꯗ ꯀꯨꯟꯊ꯭ꯔꯥꯒꯨꯝꯕ ꯁꯥꯏꯅ ꯁꯨꯝ ꯂꯧꯕ ꯑꯗꯩ ꯁꯤꯃꯦꯟ ꯕꯦꯛ ꯀꯨꯟꯊ꯭ꯔꯥꯒꯏꯖꯦ ꯑꯗꯨꯝ ꯌꯥꯝꯃꯤꯅ ꯊꯝꯕ ꯀꯥꯟꯗꯦ ꯄꯩꯔꯒ ꯍꯦꯛꯇ ꯋꯥꯡꯉꯦꯕ ꯂꯣꯜꯂꯒ ꯄꯩꯕꯗꯣ
ꯍꯣꯏ ꯍꯣꯏ ꯃꯥꯅꯦ ꯁꯤꯃꯦꯟꯗꯤ ꯄꯩꯁꯥ ꯂꯩꯌꯦꯗꯅ ꯊꯝꯕꯝ ꯅꯥꯇꯩ ꯆꯥꯗ꯭ꯔꯗꯤ ꯃꯌꯥꯝ ꯂꯧ ꯊꯝꯕ ꯌꯥꯗꯦꯗ
ꯌꯥꯗꯦ ꯌꯥꯗꯦ ꯑꯘꯩ ꯑꯗꯨꯒꯤꯁꯨ ꯃꯊꯛ ꯇꯥ ꯑꯃꯨꯛ ꯃꯣꯏꯗꯤ ꯏꯁꯤꯡ ꯃꯅꯤꯟ ꯈꯤꯇꯪ ꯍꯦꯛ ꯐꯪꯒꯤꯕꯒ ꯅꯨꯡ ꯑꯣꯟꯗꯣꯏ ꯅꯤꯗꯅ ꯑꯗꯨꯅ ꯍꯦꯛꯇ ꯂꯧꯁꯤꯜꯂꯨꯕ ꯌꯥꯗꯕ
ꯎꯝ ꯎꯝ ꯍꯣꯡꯉꯤꯀꯥꯟꯗꯨꯗ ꯂꯧꯁꯟꯗꯧꯗꯣ ꯑꯗꯨ ꯄꯨꯗꯤ ꯐꯔꯦꯗ ꯑꯗꯨꯅ ꯍꯧꯖꯤꯛꯀꯥꯟꯗꯤ ꯑꯗꯨꯝ ꯇꯦꯛ ꯇꯦꯛ ꯇꯧꯕꯅꯤꯅ ꯈꯔ ꯑꯗꯨꯝ ꯌꯦꯡꯉꯒ ꯑꯃꯨꯛ ꯈꯤꯇꯪ ꯃꯃꯟ ꯍꯟꯗꯣꯛꯄ ꯈꯣꯠꯄ ꯌꯦꯡꯒꯦꯁꯨ ꯌꯦꯡꯉꯨꯗ ꯍꯥꯏꯗꯤ ꯍꯧꯖꯤꯛꯀꯥꯟꯁꯦ ꯑꯗꯨꯝ ꯂꯝꯕꯤꯁꯦ ꯊꯤꯡꯉꯤꯒ ꯈꯣꯠꯂꯤꯒ ꯇꯧꯕꯒꯤꯅꯦ ꯑꯗꯨꯝ ꯑꯦꯅꯤ ꯂꯣꯏꯃꯛꯅꯦꯕ ꯆꯥꯅꯕ ꯄꯣꯠ ꯆꯩ ꯃꯛꯇ ꯍꯥꯏꯔꯁꯨꯅꯦ ꯄꯨꯔꯥ ꯃꯃꯜꯁꯦ ꯍꯧꯖꯤꯛ ꯗꯕꯜꯅꯤ ꯍꯦꯟꯒꯠꯅꯈ꯭ꯔꯤꯁꯦ ꯐꯪꯉꯤꯒ ꯐꯪꯗꯦ ꯀꯥ ꯐꯪꯗꯕꯗꯤ ꯅꯠꯇꯦ ꯐꯪꯗꯕ ꯄꯣꯠꯇꯤ ꯂꯩ ꯄꯣꯠꯇꯦ ꯍꯣ ꯃꯃꯟ
ꯂꯩꯇꯦ ꯂꯩꯇꯦ ꯃꯃꯜꯒꯤ ꯋꯥꯅꯤꯗ ꯑꯗꯩ ꯍꯧꯖꯤꯛꯁꯨ ꯑꯩꯈꯣꯏꯒꯤ ꯂꯩꯉꯣꯏ ꯑꯉꯥꯡꯕ ꯑꯗꯨ ꯑ ꯇꯥ ꯒ ꯍꯥꯏꯁꯦ ꯍꯣꯏ ꯑꯩꯈꯣꯏꯅ ꯃꯤꯁꯇ꯭ꯔꯤ ꯃꯈꯩꯅ ꯅꯨꯡꯉꯥꯏꯕ ꯑꯗꯒꯤ ꯌꯨꯝꯗꯨꯗ ꯆꯦꯠꯂꯧꯅꯕ ꯀꯜꯍꯧꯅꯕꯩ ꯋꯥꯅꯦꯕ ꯃꯤꯁꯇ꯭ꯔꯤ ꯃꯈꯩꯗꯨꯅꯕꯨ ꯐꯖꯅꯕꯨ ꯇꯧꯕꯤꯔꯗꯤꯀꯣ ꯊꯥꯏꯅꯉꯩꯗꯗꯤ ꯑꯗꯨꯝ ꯂꯩꯉꯣꯏ ꯑꯉꯥꯡꯕꯒꯗꯣ ꯀꯩꯁꯨ ꯁꯤꯖꯤꯟꯅ ꯃꯥꯡꯉꯩꯗ ꯁꯥꯔꯤꯕ ꯑꯥ ꯌꯨꯝ ꯕꯤꯜꯗꯤꯡ ꯃꯊꯣꯟ ꯃꯊꯣꯟ ꯁꯥꯟꯅꯔꯤꯁꯦ ꯑꯩꯈꯣꯏ ꯁꯤꯗꯀꯣ ꯑꯗꯨꯝ ꯍꯥꯏꯗꯤ ꯂꯩꯉꯣꯏ ꯑꯉꯥꯡꯕꯒꯗꯣ ꯀꯩꯁꯨ ꯁꯤꯖꯤꯟꯅꯕ ꯅꯠꯇꯦꯗꯅꯀꯣ ꯑꯗꯨꯝ ꯀꯜꯂꯦꯕ ꯑꯥ ꯑꯗꯣ ꯍꯧꯖꯤꯛꯀꯥꯟꯗꯤ ꯌꯦꯡꯉꯣꯅꯦ ꯂꯩꯉꯣꯏ ꯑꯉꯥꯡꯕ ꯑꯗꯨ ꯅꯠꯇ꯭ꯔꯥꯗꯤ ꯑꯗꯨ ꯑꯗꯥꯅ ꯇꯧꯔꯦ ꯑꯗꯩ ꯂꯩꯉꯣꯏ ꯑꯉꯥꯡꯕꯗꯨꯗꯤ ꯍꯧꯖꯤꯛ ꯈꯣꯏ ꯁ꯭ꯋꯥꯏꯗ ꯐꯪꯕ꯭ꯔꯥ ꯍꯥꯏꯔꯦ ꯐꯪꯗꯦ ꯑꯗꯩ ꯐꯪꯉꯦ ꯃꯃꯟꯗꯣ ꯑꯥ ꯌꯧꯅ ꯄꯤꯔꯅꯤ ꯑꯃꯗꯨꯅ ꯂꯨꯄꯥ ꯑꯗꯨꯝ ꯒꯥꯔꯤ ꯃꯣꯏ ꯐꯣꯔ ꯖꯦꯔꯣ ꯁꯚꯦꯟ ꯇꯥꯇꯥꯗꯣ ꯑꯗꯨꯗꯨꯗ ꯂꯨꯄꯥ ꯂꯤꯁꯤꯡ ꯇꯔꯦꯠꯀꯥ ꯄꯤꯒꯥ ꯂꯩꯉꯣꯏꯖꯦ ꯍꯧꯖꯤꯛ ꯑꯉꯥ ꯑꯉꯥꯡꯕꯗꯨꯗꯗꯤ ꯂꯨꯄꯥ ꯂꯤꯁꯤꯡ ꯇ꯭ꯔꯥꯍꯨꯝꯗꯣꯏ ꯇꯔꯥꯃꯔꯤ ꯄꯤꯗꯣꯏꯅꯦꯕ ꯇꯪꯈꯥꯏꯗ ꯇꯪꯈꯥꯏꯅꯦꯕ ꯈꯦꯅꯔꯤꯖꯦ
ꯎꯝ
ꯑꯗꯨꯅ ꯑꯗꯨꯒꯥꯁꯨ ꯌꯥꯍꯟꯒꯦꯅ ꯇꯧꯔꯛꯑꯅꯤ
ꯇꯧꯔꯑꯅꯤ
ꯑꯗꯨꯅ ꯃꯃꯜꯖꯦ ꯍꯥꯏꯗꯤ ꯄꯣꯠ ꯆꯩꯒꯤ ꯍꯥꯟꯅ ꯂꯨꯄꯥ ꯂꯤꯁꯤꯡ ꯍꯧꯖꯤꯛꯀꯤ ꯇꯥꯇꯥꯗꯨꯗ ꯂꯨꯄꯥ ꯂꯤꯁꯤꯡ ꯀꯩꯅꯣꯗ ꯐꯪꯉꯝꯃꯤꯅꯦꯕ ꯅꯤꯄꯥꯥꯟ ꯁ꯭ꯋꯥꯏꯗꯒꯥ ꯐꯪꯉꯝꯃꯤꯅꯦꯕ
ꯑꯥ
ꯑꯗꯣ ꯍꯧꯖꯤꯛ ꯑꯗꯨꯝ ꯕꯟ ꯕ꯭ꯂꯣ ꯕ꯭ꯂꯣꯀꯦꯠ ꯀꯩꯀꯥ ꯂꯩꯕꯁꯤꯅꯅꯦ ꯂꯝꯕꯤ ꯊꯤꯡꯗꯣꯛ ꯊꯤꯡꯖꯤꯟ ꯇꯧꯔꯒꯥ ꯑꯗꯩ ꯄꯣꯠ ꯐꯪꯉꯤꯒꯥ ꯐꯪꯗꯦꯒꯥ ꯇꯧꯕꯁꯤꯅꯅꯦ ꯑꯥ ꯂꯨꯄꯥ ꯂꯤꯁꯤꯡ ꯇꯔꯥꯍꯨꯝꯗꯣꯏ ꯇꯔꯥꯃꯔꯤꯁꯤꯕꯨꯛ ꯐꯪꯉꯛꯇ꯭ꯔꯥꯝꯅꯦꯃꯦ
ꯃꯥ ꯄꯩꯁꯥ ꯃꯌꯥꯝ ꯍꯦꯟꯒꯠꯈ꯭ꯔꯦ ꯑꯗꯨꯗꯤ
ꯑꯥ ꯂꯨꯄꯥ ꯂꯤꯁꯤꯡ ꯇ꯭ꯔꯥꯍꯨꯝꯗꯣꯏ ꯇꯔꯥꯃꯔꯤꯖꯤꯕꯥꯎ ꯐꯪꯉꯛꯇ꯭ꯔꯥꯕꯅꯤ ꯑꯁ ꯈꯪꯗꯦꯗ ꯄꯣꯠ ꯆꯩꯩꯒꯤ ꯃꯃꯜꯖꯦ ꯌꯣꯠ ꯇꯧꯋꯦ ꯑꯩꯅ ꯉꯍꯥꯟꯋꯥꯏ ꯂꯦꯇꯤꯟ
ꯇꯦ ꯀꯣ ꯍꯌꯦꯡ ꯑꯃꯨꯛ ꯐꯖꯅ ꯐꯪꯉꯀꯥꯟꯗꯁꯨ ꯄꯥꯛꯅꯅꯦ ꯑꯦꯅꯤ ꯂꯣꯏꯅꯃꯛꯅꯦꯕ ꯄꯣꯠ ꯆꯩꯁꯤꯡꯁꯦ ꯍꯥꯏꯗꯤ ꯑꯦ ꯇꯥꯡꯈꯠꯂꯨꯔꯦ ꯍꯥꯏꯔꯒꯥ ꯑꯃꯨꯛ ꯍꯟꯗꯕꯗꯣ ꯑꯣꯏꯗꯦꯕ ꯆꯦꯡꯗꯥꯒꯤ ꯀꯩꯗꯥꯒꯤ ꯍꯧꯖꯤꯛ ꯇꯥꯡꯉꯤꯕ ꯑꯗꯥꯒꯤ ꯒꯦꯁ ꯀꯥꯖꯤꯅ ꯃꯔꯣꯜ ꯑꯃ
ꯍꯥꯖꯤꯛ ꯇꯩꯖꯦ ꯀꯩꯅꯣꯅꯦꯕ ꯃꯔꯛ ꯑꯃꯥ ꯉꯍꯥꯋꯥꯏ ꯅꯪꯖꯨ ꯈꯪꯑꯒꯅꯦꯕꯀꯣ ꯑꯗꯨꯝ ꯑꯥ ꯂꯦꯕꯔ ꯆꯥꯔꯖ ꯍꯦꯟꯒꯠꯂꯣꯅ ꯈꯨꯠꯁꯨꯃꯟ ꯂꯦꯕꯔꯒꯤ ꯈꯨꯠꯁꯨꯃꯟ ꯍꯦꯟꯒꯠꯂꯣꯅ ꯈꯥꯕ꯭ꯔꯗ ꯇꯧꯕꯒꯤ ꯂꯦꯕꯔ ꯆꯥꯔꯖ ꯍꯦꯟꯒꯠꯂꯣꯅ ꯇꯧꯅꯞ ꯕꯥꯒꯤ ꯑꯃꯥ ꯌꯥꯎꯒ꯭ꯔꯥꯕꯅꯦꯕꯀꯣ ꯈꯕꯔꯗ ꯀꯩꯗ ꯑꯗꯨꯝ ꯑꯗꯨꯒꯤꯗꯨꯗ ꯂꯦꯕꯔ ꯆꯥꯔꯖꯁꯦ ꯍꯦꯟꯒꯠꯂꯦꯕ ꯈꯪꯕ꯭ꯔꯥ ꯑꯗꯨꯝ ꯃꯦ ꯂꯦꯕꯔ ꯆꯥꯔꯖ ꯍꯥꯏꯖꯦ ꯑꯌꯥꯝꯕ ꯍꯧꯖꯤꯛꯇꯤ ꯑꯈꯣꯏ ꯁꯣꯝꯗꯕꯨ ꯐꯦꯛꯇꯥꯔꯤ ꯑꯗꯨ ꯑꯗꯥ ꯍꯥꯏꯖꯦ ꯑꯗꯨꯝ ꯀꯩꯅꯣꯒꯨꯝꯕꯅꯤꯗꯅ ꯎꯝ ꯇꯦ ꯆꯦꯛ ꯁꯥꯕꯨ ꯆꯦꯛꯀꯣꯟꯒꯨꯝꯕ ꯁꯤꯒꯨꯝꯕꯁꯤꯅꯤꯗꯅ ꯑꯥꯗꯤ ꯃꯦꯟ ꯑꯣꯏꯅ ꯌꯥꯝ ꯆꯥꯎꯅ ꯆꯥꯎꯅ ꯇꯧꯅꯔꯤꯖꯦ ꯑꯗꯥ ꯂꯦꯕꯔ ꯍꯥꯏꯁꯦ ꯑꯗꯨꯝ ꯃꯣꯏꯒꯨꯝꯕ ꯃꯣꯏꯗꯨꯗ ꯊꯕꯛ ꯇꯧꯔꯤꯕ ꯃꯤ ꯑꯁꯤꯒꯨꯝꯕꯁꯤꯅꯤꯗꯅ
ꯎꯝ
ꯑꯗꯨꯅ ꯃꯥ ꯑꯁꯤꯒꯤ ꯂꯦꯕꯔ ꯆꯥꯔꯖꯁꯦ ꯍꯦꯟꯒꯠꯂꯣꯅ ꯍꯦꯟꯒꯠꯂꯦ ꯂꯦꯕꯔ ꯆꯥꯔꯖ ꯍꯦꯟꯒꯠꯂꯛꯄꯗꯣ ꯑꯗꯨꯅ ꯍꯦꯟꯅ ꯍꯔꯥꯎꯒ꯭ꯔꯦꯕ ꯃꯍꯥꯖꯣꯟ ꯃꯈꯩꯁꯦ ꯀꯩꯒꯤꯅꯣꯗ ꯆꯦꯛꯇꯣꯃꯨ ꯃꯃꯟ ꯑꯥ ꯌꯧ ꯄꯤꯒ꯭ꯔꯦꯕ ꯆꯦꯛꯁꯦ ꯍꯥꯟꯅ ꯂꯨꯄꯥ ꯇꯔꯦꯠ ꯄꯤꯔꯝꯕꯖꯤꯅ ꯂꯨꯄꯥ ꯃꯥꯄꯟꯒ ꯄꯤꯔꯛꯄꯒꯨꯝꯕ ꯂꯦꯕꯔ ꯆꯥꯔꯖꯇꯤ ꯍꯦꯟꯒꯠꯂꯦꯕꯨ ꯃꯣꯏꯗꯗꯤ ꯀꯩꯝꯇ ꯃꯥꯡꯗ꯭ꯔꯦꯕ
ꯑꯣ
ꯍꯥꯏꯗꯤ ꯑꯥ ꯃꯥ ꯃꯣꯏꯖꯨ ꯃꯥꯡꯕ ꯃꯥꯡꯗꯕꯖꯦ ꯃꯣꯏꯗꯤ ꯁꯦꯟꯗꯣꯡꯗꯣ ꯑꯗꯨꯝ ꯍꯥꯟꯅ ꯇꯣꯡꯒ꯭ꯔꯤꯜ ꯍꯦꯟꯒꯠꯇ꯭ꯔꯤꯀꯥꯟꯗ ꯇꯣꯡꯒꯤꯕ ꯆꯥꯡꯗꯣ ꯍꯧꯖꯤꯛꯁꯨ ꯑꯗꯨꯝ ꯇꯣꯡꯗ ꯌꯥꯗꯦ ꯍꯥꯏꯕꯩ ꯃꯑꯣꯡꯗ ꯍꯥꯏꯇꯥꯔꯦꯅꯦ
ꯎꯝ
ꯑꯗꯨꯅ ꯍꯦꯟꯅ ꯂꯦꯕꯔ ꯆꯥꯔꯖ ꯍꯦꯟꯒꯠꯂꯟꯕꯗꯨꯅ ꯍꯦꯟꯅ ꯃꯣꯏꯗ ꯀꯥꯟꯅꯕꯗꯣ ꯍꯦꯟꯒꯤꯕꯗꯣ ꯈꯪꯉꯕ
ꯍꯣꯏ ꯃꯣꯏꯒꯤꯗꯤ ꯏꯃꯥꯡꯗ ꯃꯥꯡꯗꯕꯗꯣ
ꯑꯥ ꯑꯗꯨꯅ ꯍꯦꯟꯅ ꯀꯥꯟꯅꯕ ꯍꯦꯟꯒꯤꯕꯗꯣ ꯂꯦꯕꯔ ꯆꯥꯔꯖꯇ ꯍꯥꯏꯗꯤ ꯍꯥꯟꯅ ꯅꯣꯡꯃꯗ ꯃꯤ ꯑꯃꯥꯅ ꯆꯦꯛ ꯑꯁꯨꯛ ꯁꯥꯔꯗꯤ ꯂꯨꯄꯥ ꯆꯧꯉꯥ ꯄꯤ ꯂꯦ ꯆꯦꯛ ꯑꯁꯨꯛ ꯁꯥꯔꯒꯅ ꯂꯨꯄꯥ ꯂꯤꯁꯤꯡ ꯌꯧꯋꯤꯒ ꯍꯥꯏꯔꯒ ꯁꯨꯃꯥꯏ ꯂꯩꯔꯝꯕ ꯄꯣꯠꯁꯦ ꯍꯥꯟꯅꯒꯤ ꯄꯥꯗꯨꯅ ꯆꯦꯛ ꯆꯧꯉꯥ ꯁꯥꯕꯗ ꯂꯨꯄꯥ ꯆꯧꯉꯥ ꯄꯤꯔꯝꯕꯗꯨꯗꯩ ꯆꯥꯇ꯭ꯔꯦꯠꯈꯛ ꯍꯦꯟꯒꯠꯂꯛ ꯄ ꯂꯨꯄꯥ ꯆꯅꯤ ꯈꯛ ꯍꯦꯟꯒꯠꯂꯛꯄꯗꯣ ꯃꯥꯅ ꯁꯥꯔꯤꯕ ꯆꯦꯛꯇꯣ ꯑꯗꯨꯗꯣ ꯌꯣꯟ ꯒꯥꯟꯗꯅ ꯂꯨꯄꯥ ꯂꯤꯁꯤꯡ ꯇꯔꯦꯠ ꯅꯤꯄꯥꯟꯃꯨꯛ ꯐꯪꯕꯗꯣ ꯆꯦꯛꯀꯣꯟ ꯃꯄꯨꯗꯨꯗ
ꯎꯝ
ꯑꯗꯨꯗꯣ ꯍꯧꯖꯤꯛꯅ ꯑꯃꯨꯛ ꯃꯥ ꯆꯧꯉꯥ ꯆꯥ ꯆꯥꯇ꯭ꯔꯦꯠ ꯐꯪꯕ ꯃꯤꯗꯨꯅ ꯁꯥꯔꯤꯕ ꯆꯦꯛꯇꯣ ꯑꯗꯨꯏꯗꯨꯅ ꯃꯥꯖꯦ ꯑꯥ ꯃꯄꯨꯗꯨꯅ ꯇꯥꯟꯕ ꯌꯥꯔꯤꯖꯦ ꯑꯗꯨꯗ ꯂꯨꯄꯥ ꯂꯤꯁꯤꯡ ꯇꯔꯥꯏ ꯃꯌꯥꯗ ꯇꯥꯟꯕ ꯇꯥꯜꯂꯛꯄꯗꯣ
ꯑꯥ
ꯍꯥꯏꯗꯤ ꯃꯄꯨꯗꯨꯅ ꯍꯦꯟꯅ ꯍꯦꯟꯅ ꯀꯥꯟꯅꯔꯛꯄꯗꯣ ꯂꯦꯕꯔꯗꯨꯗꯗꯤ ꯂꯨꯄꯥ ꯆꯅꯤ ꯈꯛꯇꯅꯦꯕ ꯍꯦꯟꯒꯠꯆꯔꯤꯗꯣ ꯃꯥ ꯍꯣꯟꯗꯅ ꯃꯉꯣꯟꯗꯅ ꯍꯦꯛꯇ ꯂꯤꯁꯤꯡ ꯍꯦꯟꯅ ꯀꯥꯟꯅꯔꯛꯄꯗꯣ
ꯍꯣꯏ ꯍꯣꯏ ꯁꯨꯃꯥꯏ ꯉꯥꯛꯇꯅꯦ ꯇꯧꯔꯤꯁꯦ ꯎꯝ ꯁꯨꯔꯒ ꯅꯣ ꯑꯝꯃꯒ ꯆꯥꯕ ꯃꯤꯒꯤꯅ ꯑꯗꯨꯝ ꯄꯨꯊꯔꯛꯄ ꯑꯗꯨꯒ ꯁꯨꯝ ꯈꯔ ꯀꯩꯅꯣ ꯑꯣꯏꯕꯩ ꯆꯤꯡꯒꯤꯅ ꯍꯦꯟꯅ ꯍꯦꯟꯅ ꯁꯨꯝ ꯐꯒꯠꯂꯛꯄꯗꯣ ꯑꯃꯥ
ꯎꯝ ꯗꯨꯅ ꯍꯥꯏꯗꯤ ꯆꯦꯛꯀꯨꯝꯕꯁꯤꯅꯦꯕ ꯑꯃꯨꯛ ꯃꯃꯟꯖꯦ ꯌꯥꯝ ꯀꯥꯞꯄꯤꯁꯦ ꯌꯨꯝꯒꯨꯝꯕ ꯁꯥꯕ ꯗꯗꯤ ꯀꯩꯒꯤꯅꯣꯗ ꯃꯥꯗꯤ ꯄꯔ ꯄꯤꯁꯇ ꯃꯃꯟꯁꯦ ꯍꯦꯟꯒꯠꯄꯅꯤꯅꯀꯣ ꯑꯗꯨꯒ ꯑꯈꯣꯏꯅ ꯌꯣꯠꯀꯤ ꯌꯨꯝ ꯑꯝ ꯁꯥꯕꯗ ꯌꯣꯠ ꯑꯗꯒꯤ ꯁꯤꯃꯦꯟ ꯃꯌꯥꯝ ꯆꯪꯉꯦ ꯍꯥꯏꯔꯁꯨ ꯃꯥꯗꯤ ꯁꯤꯃꯦꯟ ꯕꯦꯛ ꯑꯃꯗ ꯂꯨꯄꯥ ꯇꯔꯥ ꯑꯃ ꯀꯨꯟ ꯑꯃ ꯍꯦꯟꯒꯠꯂꯛꯄ ꯑꯗꯒꯤ ꯌꯣꯠ ꯇꯣ ꯑ ꯃꯣꯟꯗ ꯂꯨꯄꯥ ꯇꯔꯥ ꯑꯝ ꯀꯨꯟ ꯑꯃ ꯍꯦꯟꯒꯠꯂꯛꯄ ꯂꯨꯄꯥ ꯌꯥꯡ ꯈꯩꯒ ꯍꯦꯟꯒꯠꯂꯛꯄ ꯑꯣꯏꯔꯣ ꯌꯥꯝ ꯍꯦꯟꯒꯠꯂꯦ ꯍꯥꯏꯗꯣꯏꯅꯦꯕ ꯁꯨꯝ ꯌꯣꯠ ꯇ ꯂꯨꯄꯥ ꯌꯥꯡꯈꯩꯒ ꯍꯦꯟꯒꯠꯂꯛꯄꯁꯦ
ꯑꯣꯝ
ꯑꯗꯣ ꯇꯧꯕꯩꯗꯤ ꯑꯥ ꯍꯥꯏꯗꯤ ꯌꯣꯠꯇꯨꯅ ꯀꯦꯖꯤꯗ ꯍꯦꯟꯒꯠꯂꯕꯨꯗꯤ ꯄꯩꯁꯥꯗꯣ ꯃꯥꯅ ꯍꯦꯟꯅ ꯑꯃꯨꯛ ꯌꯥꯝꯗꯣꯏꯅꯦꯕꯀꯣ
ꯍꯣꯏ
ꯑꯗꯨ ꯌꯣꯠꯀꯤꯗꯤ ꯃꯃꯜ ꯍꯦꯟꯒꯠꯂꯦ ꯍꯥꯏꯔꯖꯨ ꯑꯥ ꯀꯩꯅꯣꯗ ꯃꯣꯟ ꯂꯣꯝꯗ ꯍꯦꯟꯒꯠꯂꯛꯄ ꯑꯗꯩ ꯁꯤꯃꯦꯟꯒꯤꯁꯨ ꯃꯃꯟ ꯍꯦꯟꯒꯠꯂꯦ ꯍꯥꯏꯔꯁꯨ ꯕꯦꯛꯂꯣꯝꯗ ꯑꯣꯏꯅ ꯍꯦꯟꯒꯠꯂꯛ ꯄ ꯑꯗꯨꯒ ꯆꯦꯛꯀꯤꯅ ꯃꯃꯟ ꯍꯦꯟꯒꯠꯂꯦ ꯍꯥꯏꯔꯒꯅ ꯄꯔ ꯄꯤꯁꯇ ꯍꯦꯟꯒꯠꯂꯛꯄꯗꯨ
ꯎꯝ
ꯃꯥꯥꯒꯤꯅꯥ ꯑꯗꯨꯅ ꯃꯃꯜꯁꯦ ꯍꯦꯛꯇ ꯆꯦꯛꯇꯗꯤꯅꯦ ꯀꯥꯞꯄꯖꯥꯠꯅꯤꯗ ꯃꯃꯜꯁꯦ ꯑꯗꯨꯅ ꯋꯥꯜ ꯀ ꯀꯥ ꯉꯝꯗ꯭ꯔꯦ
ꯍꯣꯏꯗ ꯍꯌꯦꯡ ꯌꯥꯝꯅ ꯊꯨꯕꯁꯨ ꯅꯠꯇꯕꯅꯤꯅ ꯃꯃꯜ ꯀꯩꯀꯥ ꯌꯦꯡꯉ ꯇꯧꯔ ꯂꯣꯏ ꯍꯧꯖꯤꯛ ꯇꯥꯡꯉꯤꯀꯥꯟꯗ ꯑꯃꯨꯛ ꯇꯧꯁꯜꯂꯨꯔꯒ ꯈꯔ ꯑꯃꯨꯛ ꯍꯣꯡꯗꯣꯔꯛꯑꯗꯤ ꯈꯤꯇꯪ ꯈꯤꯇꯪꯗꯤ ꯑꯗꯨꯝ ꯃꯇꯝ ꯃꯇꯝ ꯃꯇꯨꯡ ꯏꯟꯅ ꯈꯔ ꯆꯦꯟꯅꯕ ꯂꯩꯗꯅꯀꯣ
ꯃꯥꯅꯤ ꯃꯥꯅꯤ ꯃꯥꯅꯤ ꯑꯗꯨꯕꯨꯗꯤ
ꯌꯥꯝꯅ ꯊꯨꯕ ꯑꯣꯏꯔꯕꯨꯗꯤ ꯐꯕꯀꯣ ꯑꯗꯨꯁꯨ ꯅꯠꯇꯝꯅꯤ ꯀꯩꯇꯧꯅꯤ
ꯍꯣꯏ ꯍꯣꯏ
ꯐꯩꯌꯦ ꯅꯪ ꯑꯗꯨꯃꯥꯏꯅꯒ ꯇꯧꯔꯤꯗꯣ ꯍꯥꯏꯗꯤ ꯀꯩ ꯍꯥꯏꯗꯣꯏꯅꯣ ꯃꯇꯝꯗꯣ ꯑꯗꯨꯝ ꯀꯅꯣ ꯈꯪꯍꯧꯔꯣꯏ
ꯑꯁ ꯃꯇꯝ ꯂꯩꯔꯛꯇ꯭ꯔꯦꯅ ꯇꯦꯛ ꯇꯦꯛ ꯇꯦꯛ ꯁꯨꯝ ꯁꯥꯕ ꯍꯧꯖꯤꯟꯒꯦꯅ ꯍꯌꯦꯡ ꯊꯧꯗꯣꯛ ꯊꯣꯛꯂꯛꯀꯥꯟꯗ ꯑꯃꯨꯛ ꯁꯨꯝ ꯄꯨꯂꯞ ꯅꯟꯖꯤꯟꯅꯕꯗꯣ ꯋꯥꯏꯗꯅ ꯑꯗꯨꯝ
ꯐꯔꯕꯅꯤ ꯉꯝꯅꯗꯕꯩ ꯋꯥꯅꯤ ꯑꯗꯨꯃꯥꯏꯅ ꯈ꯭ꯔ ꯈ꯭ꯔ ꯇꯧꯕꯗꯨꯅ ꯈ꯭ꯋꯥꯏꯗꯩ ꯕꯦꯁꯅꯦ ꯑꯗꯣ ꯍꯧꯖꯤꯛꯀꯥꯟꯒꯤ
ꯁꯦꯝꯖꯤꯜꯂꯒ
ꯗꯅꯦ ꯄꯣꯠ ꯀꯩꯀꯥ ꯇꯥꯡꯕ ꯈꯣꯠꯄꯖꯤꯗꯅꯦ ꯑꯥ ꯈꯪꯗꯦ ꯄꯩꯁꯥꯗꯤ ꯌꯥꯝ ꯆꯪꯗꯤ ꯆꯪꯉꯝꯃꯅꯤ ꯅꯪ ꯇꯧꯔꯤ ꯇꯥꯏꯃꯤꯡꯁꯦ
ꯆꯪꯉꯦ ꯑꯗꯨꯝ
ꯍꯣ ꯀꯩꯅꯣ ꯇꯧꯔꯣ ꯐꯩꯌꯦ ꯌꯥꯝꯅ ꯅꯪ ꯑꯗꯨꯃꯥꯏꯒ ꯇꯧꯔꯤꯗꯣ ꯑꯗꯣ ꯀꯩꯅꯣ ꯇꯧꯒꯦ ꯑꯩꯖꯨ ꯃꯔꯛ ꯃꯔꯛꯇ ꯑꯗꯨꯝ ꯀꯩꯅꯣ ꯇꯧꯔꯛꯀꯦ ꯐꯣꯟ ꯇꯧꯔꯛꯀꯦ
ꯇꯧꯔꯣꯛ ꯇꯧꯔꯣꯛ ꯊꯝꯃꯣ ꯊꯝꯃꯣ ꯇꯧꯔꯛꯇꯦ ꯍꯥꯏꯅꯤ ꯑꯩꯗꯤ ꯇꯧꯔꯣ ꯇꯧꯔꯣ ꯊꯝꯃꯣ ꯊꯝꯃꯣ ꯒꯨꯅꯥꯏꯠ ꯒꯨꯅꯥꯏꯠ
ꯍꯣꯏ ꯍꯣꯏ